ꯑꯩ ꯍꯧꯖꯤꯛꯇꯤ ꯇꯥꯔꯦ ꯑꯩꯁꯨ
ꯊꯛꯉꯥꯏꯗꯕ ꯋꯥ ꯇꯣꯛꯄ ꯍꯥꯏꯗꯕ
ꯎꯝ ꯑꯩꯁꯨ ꯍꯦꯛꯇ ꯁꯣꯏꯕꯅꯦ ꯑꯩꯈꯣꯏ ꯂꯣꯟꯗ ꯇꯥꯕ꯭ꯔꯣꯒ ꯍꯦꯛꯇ ꯍꯥꯏꯕꯅꯦꯕ ꯈꯪꯕ꯭ꯔ
ꯑꯝ ꯅ‌ꯣꯛꯅꯤꯡꯕ ꯋꯥꯔꯤ ꯍꯥꯏ ꯑꯩꯅ ꯍꯥꯏꯕꯗꯣ ꯑꯉꯥꯡꯗꯣ ꯀꯩꯊꯔꯣꯇꯤꯌꯣ ꯀꯊꯨꯝꯅꯤꯑꯣ ꯈꯜꯂꯨ ꯈꯜꯂꯨꯔ ꯅ‌ꯣꯛꯅꯤꯡꯉꯤꯗ ꯑꯃꯥꯔ‌ꯣꯝꯗ ꯍꯥꯏꯔ ꯊꯕꯛ ꯂꯣꯏꯔꯕꯣ ꯏꯆꯦꯗꯤ
ꯂꯣꯏꯔꯦ ꯑꯉꯥꯡ ꯄ‌ꯣꯔꯒ ꯂꯩꯕꯅꯦ
ꯑꯣ ꯍꯧꯛꯁꯨ ꯇꯨꯝꯃꯤ
ꯇꯨꯝꯃ‌ꯦ ꯑꯩꯁꯨ ꯇꯨꯝꯅꯤꯉ‌ꯦ
ꯑꯩꯖꯨ ꯇꯨꯝꯅꯤꯡꯉꯤꯉ‌ꯣ ꯁꯤꯅꯦꯁ ꯁꯥꯏꯀꯣꯂꯣꯖꯤ ꯍꯥꯏꯁꯦ ꯃꯤ ꯑꯃꯅ ꯍꯛꯀꯥꯝꯗꯟꯕ ꯎꯒꯤ ꯃꯤ ꯑꯃꯅ ꯍꯛꯀꯥꯝ ꯍꯥꯏꯕꯗꯣ
ꯎꯝ
ꯂꯩꯕꯅꯦ ꯁꯤꯁꯦ ꯑꯁꯦꯡꯕꯅꯦ
ꯎꯝ ꯎꯝ
ꯀꯧꯕꯅꯦꯕ
ꯇꯧꯋꯦ ꯇꯧꯋꯦ
ꯅꯣꯡꯕꯨꯗꯤ ꯃꯪꯉꯦ ꯁꯥꯕꯨꯗꯤ ꯁꯥꯏꯌꯦ ꯑꯃꯨꯛ ꯀꯔꯤꯅꯣ ꯇꯧꯔꯤꯁꯤꯕꯣ
ꯑꯣ ꯁꯤꯗꯤ ꯁꯥꯗꯦ
ꯍꯣꯏ ꯌꯥꯝ ꯌꯥꯝ ꯁꯥꯕꯗꯤ ꯑꯣꯏꯗꯦ ꯈ ꯑꯥꯡꯗꯧꯅꯗꯤꯦ ꯆꯅꯧ ꯇꯧꯕꯧ
ꯎꯝ
ꯉꯁꯤꯗꯤ ꯌꯨꯝꯗ ꯑꯗꯨꯝ ꯂꯩꯔ ꯃꯥꯜꯂꯦ ꯀꯔꯤꯒꯦ ꯀꯩꯗꯧꯔꯕ ꯌꯦꯟꯁ ꯋꯥꯗ꯭ꯔꯦ ꯆꯥꯃ ꯊꯛꯊꯕꯤꯕꯩ ꯆꯥꯃ ꯀꯥꯐꯤ ꯑꯃꯃꯒ ꯊꯛꯊꯕꯤꯕꯒꯤ ꯌꯥꯝ ꯅꯨꯡꯉꯥꯏꯔꯦ ꯍꯧꯖꯤ
ꯑꯩ ꯍꯧꯖꯤꯛꯁꯦ ꯀꯩꯅꯣꯃ ꯆꯥꯛꯀꯨꯝꯕ ꯑꯃ ꯂꯥꯡꯝꯕ ꯇꯥꯏꯞꯇꯕꯨ
ꯎꯝ ꯎꯁꯦꯗꯔꯁꯦ ꯃꯗꯁ
ꯑꯁ ꯑꯩꯗꯣ ꯑꯩꯒꯤꯗꯨꯗꯤ ꯌꯥꯗꯧ ꯃꯥꯜꯜꯂꯤꯅ ꯍꯧꯖ ꯍꯦꯛ ꯆꯠꯄꯅꯤꯅꯀꯣ
ꯎꯝ
ꯑꯩ ꯁꯤ ꯂꯣꯏꯔꯗꯤ ꯑꯩ ꯑꯩꯈꯣꯏꯒꯤ ꯗꯤꯖꯤꯗꯣ ꯑꯃꯝꯛ ꯋꯥꯔꯤ ꯁꯥꯟꯅꯒꯦ ꯇꯧꯕꯅꯤꯅꯦ
ꯎꯝ
ꯃꯥ ꯋꯥꯔꯤ ꯁꯥꯟꯅꯗꯕ ꯌꯥꯗꯕ ꯂꯩꯕꯀꯣ
ꯎꯝ
ꯎꯝ ꯑꯩꯣꯏ ꯅꯁꯤꯔ ꯈꯜꯂꯝꯕꯅꯦ ꯑꯩ ꯑ ꯑꯁ ꯑꯩꯗꯣ ꯃꯆꯨꯗ ꯀꯩꯅꯣ ꯅ ꯑꯩꯅꯦ ꯊꯣꯡꯗ꯭ꯔꯣ ꯈꯕ꯭ꯔ ꯈꯔꯨ ꯍꯥꯏꯕ꯭ꯔ ꯎꯝ ꯎꯝ ꯎꯝ
ꯋꯦꯠ ꯋꯦꯠ ꯌꯥꯝꯃꯛ ꯋꯦꯠꯀꯨꯝꯕ ꯌꯥꯝꯕ ꯋꯦꯠꯀꯨꯝꯕ ꯌꯥꯝꯃꯛ ꯄꯥꯒꯨꯝꯕ ꯀꯣ ꯆꯤꯡꯒꯨꯝꯕ ꯌꯥꯝ ꯀꯥꯕꯒꯨꯝꯕ ꯑꯗꯨꯃꯥꯏꯅ ꯇꯧꯕꯩꯅꯦ
ꯍ ꯍ ꯆꯄꯔ
ꯍꯣꯏ ꯋꯦꯠꯇꯣ ꯌꯥꯝꯃꯗꯤꯅꯦ ꯋꯦ ꯋꯦꯠꯇꯣ ꯌꯥꯝꯃꯗꯤ ꯈꯣꯡ ꯌꯥꯝ ꯆꯠꯂꯗꯤ ꯈꯣꯡ ꯈꯨ ꯅꯥꯔꯛꯀꯅꯤ
ꯑꯗꯨ ꯐꯔꯦ ꯀꯥꯛꯄ ꯉꯝꯅꯦꯦꯅ ꯈꯣꯡꯅ ꯆꯠꯂꯤꯕ ꯑꯗꯨꯗꯗꯤ ꯍꯦꯟꯅ ꯋꯥꯂꯤ
ꯍꯅꯦ ꯍꯅꯦ ꯈꯔ ꯇꯧꯔꯦꯅꯦꯀꯣ
ꯑꯩ ꯎ ꯎꯝ ꯎꯝ
ꯉꯁꯤꯒꯤ ꯋꯦꯗꯔꯁꯤꯗꯤ
ꯎꯝ
ꯑꯍꯥꯎꯕ ꯑꯃꯗꯤ ꯆꯥꯕ ꯃꯊꯧ ꯇꯥꯔꯦ
ꯀꯩꯅꯣꯁꯨ ꯆꯪꯉꯕꯅꯤꯅ ꯆꯥꯕ ꯌꯥꯔꯦ ꯀꯩꯅꯣ
ꯎꯝ ꯌꯦꯟꯅꯥꯡꯁꯦ ꯀꯔꯤ ꯂꯣꯟ ꯉꯥꯡꯉꯨꯕ ꯀꯩꯅꯣ ꯑꯩꯅ ꯀꯌꯥ ꯃꯦꯟ ꯇꯥꯗꯦ ꯇꯧꯔꯤꯁꯤ
ꯀꯂꯣꯝ ꯉꯥꯡꯈ꯭ꯔꯒ ꯑꯩꯁꯦ
ꯈꯪꯗꯦ ꯋꯥ ꯐꯠꯇ ꯋꯥ ꯍꯥꯏꯌꯦ ꯆ ꯍꯥꯏꯔꯛꯑꯦ ꯑꯩꯉꯣꯟꯗ
ꯑꯩꯉꯣꯟꯗꯁꯨ ꯖꯤꯛ ꯌꯥꯝ ꯆꯠꯂ ꯍꯥꯏꯗꯤ ꯑ ꯀꯩꯅꯣ ꯇꯧꯕꯀꯣ ꯑꯩꯁꯦ ꯅꯦꯆꯔꯦꯜ ꯈꯦ ꯑꯣꯏꯅ ꯋꯥ ꯉꯥꯡꯗꯦ ꯍꯥꯏꯌꯦꯦ ꯍꯥꯏꯕꯗꯤ ꯀꯅ ꯍꯥꯏꯔꯒ
ꯍꯥꯝ
ꯅꯦꯆꯔ ꯑꯣꯏꯅ ꯉꯥꯡꯗꯦ ꯍꯥꯏ ꯀꯃꯥꯏꯅ ꯇꯧꯕꯅꯣ ꯈꯪꯉꯦ ꯀ
ꯑꯗꯣ ꯕꯣꯔ ꯌꯦꯡꯕ ꯅꯪ ꯕꯣꯔ ꯌꯦꯡꯕ ꯆꯠꯀꯗ꯭ꯔꯣ ꯍꯟꯗꯛ ꯁꯤ ꯃꯄꯥꯜ ꯀꯥꯡꯖꯩꯕꯨꯡꯗ ꯀꯩꯅꯣ ꯇꯧꯅꯤ ꯍꯥꯏꯕꯗꯣ ꯑꯥꯏ ꯑꯦꯁ ꯑꯦꯜ ꯄ꯭ꯂꯦꯌꯔꯒ ꯑꯔꯝꯕꯥꯏ ꯇꯦꯡꯒꯨꯒꯤ ꯐꯨꯠꯕꯣꯜꯔꯝꯕꯥꯏ ꯇꯦꯡꯒꯣꯜ ꯁꯨꯕꯨ ꯑꯦꯀꯥꯗꯃꯤꯒ ꯕꯣꯜ ꯁꯥꯟꯅꯒꯅꯤ ꯍꯥꯏꯕꯗꯣ
ꯎꯝ
ꯆꯠꯀꯅꯤ
ꯀꯔꯤꯕꯥ ꯑꯃꯨ ꯍꯥꯏ ꯍꯥꯏꯗꯅ ꯁꯥꯖ
ꯣꯗꯤꯡꯕ ꯁꯔꯣꯏꯔꯣꯍꯕꯣꯡꯕ ꯁ
ꯀꯣꯏꯗꯨꯅꯣ
ꯁꯉꯝ ꯁꯪꯉꯝꯣꯏ ꯑꯣꯏꯅ ꯑꯩꯈꯣꯏꯁꯦ ꯑꯣꯏꯗꯤ ꯁꯟꯗꯦꯗ ꯃꯄꯥ ꯀꯥꯡꯖꯩꯕꯨꯡꯗ
ꯪ ꯈꯣꯡꯗꯣ ꯀꯩ ꯍꯥꯏꯅꯤ ꯂꯣꯏꯅꯅꯦ ꯃꯊꯟꯇ ꯉꯥꯡꯕꯗꯣ ꯃꯊꯟꯇ ꯇꯥꯟꯅꯕ ꯀꯃꯥꯏꯅ ꯍꯥꯏꯁꯤꯔꯕꯣ ꯃꯩꯇꯩꯂꯣꯟꯗ ꯍꯥꯏꯕꯁꯨꯦ ꯑꯗꯨꯃꯥꯏꯅ ꯇꯧꯋꯦ ꯍꯥꯏꯕ
ꯑꯗꯨꯑꯣꯏꯗꯤ ꯐꯣꯟꯗꯣ ꯅꯅꯥꯗꯨ ꯅꯛꯁꯜꯂꯣ ꯏꯁꯄꯤꯀꯔꯗꯣ ꯎ
ꯐꯣꯟꯗ ꯅꯠꯆꯤ ꯍꯦꯛꯇꯣꯟ ꯐꯣꯟꯁꯤꯗ ꯅꯠꯆꯤ ꯍꯦꯛꯇ ꯅꯝꯁꯤꯜꯂꯒ ꯉꯥꯡꯉ ꯃꯥꯜꯂꯦ ꯍꯥꯏꯕ
ꯑꯣ ꯑꯩꯗꯣ ꯀꯩꯅꯣꯗꯣ ꯍꯥꯗ ꯀꯩꯅꯣ ꯇꯧꯕ ꯑꯩ ꯈꯨꯠꯇꯨꯅ ꯍꯦꯛꯇꯝ ꯃꯦꯟꯁꯤꯟ ꯊꯝꯕꯗꯣ ꯍꯧꯖꯤꯛꯇꯤ ꯈꯔ ꯇꯥꯕ ꯅꯨꯡꯉꯥꯏꯔꯝꯃꯅꯦ
ꯉꯥꯏꯔꯦꯅ ꯁꯥꯏ ꯀꯁꯅ ꯇꯥꯛꯇꯥꯗꯦ ꯌꯥꯕ ꯀꯅꯤꯅꯣ
ꯑꯣ ꯍꯧꯖꯤꯛꯇꯤ ꯇꯥꯔꯝꯃꯅꯤꯀꯣ
ꯇꯥꯔꯦ ꯇꯥꯔꯦ ꯍꯧꯖꯤꯛꯇꯤ ꯌꯥꯝ ꯇꯥꯔꯦ
ꯎꯝ
ꯍꯅꯦꯗ ꯋꯥꯔꯤ ꯁꯥꯟꯅꯁꯤ ꯁꯥꯟꯅꯁꯤ ꯍꯥꯏꯕ ꯌꯥꯝꯕꯗꯨ ꯑꯗꯨꯗ ꯑꯩꯅꯗꯤ ꯃꯁꯛ ꯈꯪꯗꯕꯤꯩ ꯇꯠꯕꯀꯣ
ꯎꯝ
ꯑꯩꯈꯣꯏ ꯈꯪꯕ
ꯏ ꯆꯤꯗꯤ ꯃꯁꯛ ꯏꯆꯤꯗꯤ ꯏ ꯎꯆꯤꯗꯤ ꯃꯁꯛ ꯈꯪ ꯃꯁꯛ ꯈꯪꯕꯅꯤꯅ ꯅꯨꯄꯥꯅꯁꯨ ꯌꯥꯝ ꯄꯥꯝꯅꯒꯅꯤ ꯅꯨꯄꯥꯅ ꯄꯥꯝꯕꯒꯤ ꯃꯤꯠ ꯀꯩꯅꯣ ꯃꯩꯗꯥꯁꯨ ꯆꯦꯜꯂꯤ ꯑꯩꯈꯣꯏ ꯏꯕꯥꯏ ꯑꯗꯨꯗꯤ ꯃꯇꯎ ꯌꯥꯝ ꯐꯩꯅ ꯑꯃꯨꯛ ꯍꯥꯏꯔꯅ ꯑꯩꯈꯣꯏ ꯕꯥꯏꯗꯨꯁꯨ ꯃꯁꯛ ꯐꯖꯔꯝꯒꯅꯤ ꯑꯩꯈꯣꯏ ꯏꯆꯦꯁꯨ ꯃꯁꯛ ꯐꯖꯕꯅꯤꯅ
ꯎꯝ ꯎꯝ ꯅꯚ ꯑꯩꯗꯣ ꯀꯥꯏꯅꯕ꯭ꯔ
ꯑꯦꯁ ꯑꯗꯨꯗꯤ ꯍꯥꯏꯅꯨꯍ ꯐꯠꯇꯦ
ꯗ꯭ꯔ ꯃꯇꯝ ꯄꯤꯕ ꯉꯝꯃꯦꯦ ꯑꯁꯦꯡꯕ ꯁ ꯅꯣ ꯇꯕꯤ ꯅꯣ
ꯑꯦꯗꯠꯇ ꯑꯗ ꯅꯖ ꯁꯤ ꯅꯪꯁꯨ ꯁꯩꯅ ꯅꯝꯃꯦ
ꯑꯗꯥꯏꯗꯤ
ꯀꯣꯜ ꯇꯧꯔꯛꯑꯝꯕꯅꯦ ꯑꯗꯣ ꯑ ꯋꯥꯔꯤ ꯃ ꯀꯥꯗꯗꯔꯦ ꯑ ꯄꯔꯇ ꯐꯔꯤ ꯑ ꯑ ꯀꯣ ꯂꯦꯠ ꯇꯧꯒꯦ ꯍꯥꯏꯔꯒ ꯑꯃꯨꯛ ꯅꯪꯗ꯭ꯔꯦ ꯊꯕꯛ ꯆꯤꯗꯅ
ꯑꯥ ꯏꯕꯥꯏꯗꯤ ꯊꯕꯛ ꯆꯠꯇ꯭ꯔꯣ
ꯊꯕꯛ ꯑꯃ ꯆꯠꯈꯤꯕꯅꯤ ꯉꯁꯤ ꯀꯩꯅꯔꯣꯝꯗ
ꯑ ꯀꯩꯅ ꯔꯣꯜ ꯆꯠꯇ ꯀꯣ
ꯎꯝ ꯈꯣ ꯀꯔꯤ ꯍꯥꯏꯕꯈꯣ ꯑꯗꯨꯝ ꯍꯥꯏꯔꯒꯦ ꯌꯥꯕ꯭ꯔꯣ
ꯍꯅꯥ ꯍꯥꯏ ꯁꯤꯗ
ꯑꯉ ꯍꯥꯏꯁꯨꯀꯣꯃ ꯊ
ꯉꯁꯤ ꯔꯣꯅꯥꯜꯗꯣꯅ ꯆꯨ ꯆꯨꯠ ꯇꯧꯔꯕꯅꯤꯅ ꯆꯨ ꯆꯨꯠ ꯇꯧꯈ꯭ꯔꯕꯅꯤꯅ
ꯎꯝ
ꯃꯦꯆꯤꯟꯅꯁꯨ ꯁꯨ ꯇꯧꯔꯛꯑꯅꯤ ꯑꯗꯨ ꯍꯥꯏꯔꯒꯦ ꯀꯩꯗꯧꯔꯕ ꯑꯗꯨ ꯍꯥꯏꯔꯒꯗꯤ
ꯀ ꯉꯁꯤ ꯉꯁꯤ ꯑ ꯉꯁꯤꯒꯤ ꯕꯣꯔꯜꯗꯣ ꯐꯖꯕ꯭ꯔꯣ
ꯍꯣꯏ ꯐꯖꯩ ꯑꯁ ꯃꯩ ꯆꯠꯂꯤ ꯀꯩꯅꯣ
ꯑꯋꯥꯗꯅꯦ ꯑꯩꯉꯣꯟꯗ ꯑꯩꯅ ꯏꯃꯥꯟꯅꯕ ꯑꯃꯗ ꯑꯩꯉꯣꯟꯗ ꯍꯧꯗꯣꯛꯄꯤꯌꯨ ꯍꯥꯏꯕꯅꯦꯕ ꯑꯌꯨꯛꯇꯨꯗ ꯑꯗꯨ ꯍꯧꯗꯣꯔꯛꯇ꯭ꯔꯦ ꯃꯥꯁꯨ ꯃꯥꯁꯨ ꯌꯦꯡꯗ꯭ꯔꯦ ꯍꯧꯒꯠꯇꯕ꯭ꯔꯦ ꯁꯤꯗ ꯆꯥꯟꯅꯔꯤꯒꯦꯀꯣ
ꯐꯖꯔꯦꯅꯦ ꯑꯗꯨꯗꯤ ꯃ ꯌꯦꯡꯗ꯭ꯔꯦꯅꯦ ꯑꯅꯤꯃ
ꯌꯦꯡꯗ꯭ꯔꯦ ꯍꯥꯎꯅꯤꯡꯉꯦꯕ ꯑꯩ ꯌꯦꯡꯅꯤꯡꯕꯅꯦꯕ ꯃꯥꯁ ꯌꯦꯡꯒꯗ꯭ꯔꯦ
ꯄ ꯆꯩꯔ ꯐꯖꯔꯦ ꯆꯁꯇꯦ ꯇꯥꯔ ꯁꯤꯗꯤ ꯁ꯭ꯀꯣꯜ ꯌꯥꯝ ꯆꯤꯛꯂꯛꯑꯦꯅ ꯀꯩ ꯇꯧꯕꯖꯥꯠꯅꯣ ꯐꯤꯟ ꯃꯁꯥꯅ ꯂꯩꯃꯟꯕꯩꯗ
ꯀꯅ ꯅ ꯀꯣꯞ ꯆꯤꯄꯁꯤꯕꯣ
ꯑ
ꯅꯨꯄꯤꯒꯤ ꯃꯈꯜ ꯌꯥꯝ ꯈꯟ ꯂꯩꯔꯣ
ꯑꯦ ꯑꯗꯨꯗꯤ ꯇꯧꯗꯦꯍꯦ ꯀꯗꯥꯏꯗꯩꯅꯣꯍ ꯑꯗꯨꯒꯨꯝꯕꯁ ꯑꯩꯉꯣꯟꯗ ꯄꯨꯡ ꯇ ꯁꯤꯏ ꯕꯣꯜ ꯍꯟꯗꯛꯀꯤ ꯕꯣ ꯁꯥꯟꯅꯕ ꯍꯧꯗ꯭ꯔꯤꯌꯦ ꯀꯩꯅꯣ ꯗꯦꯠ ꯐꯣꯔꯇꯤꯟꯗꯩ ꯍꯧꯗꯣꯏꯅꯦ
ꯍꯟꯗꯛꯇꯤ ꯏꯁꯥ ꯏꯇꯣꯝꯇ ꯍꯛꯆꯥꯡ ꯁꯥꯖꯦꯜ ꯆꯠꯄ ꯕꯣ ꯁꯅꯕ ꯍꯧꯕꯗ ꯈꯤꯇꯪ ꯑꯃꯨꯛ ꯈꯤꯇꯪ ꯐꯥꯎꯕ ꯂꯩꯅꯕꯀꯣ
ꯎꯝ
ꯏꯁꯇꯥꯃꯤꯅꯥꯗꯨ ꯈꯤꯇꯪ ꯐꯥꯎꯕ ꯑꯃꯨꯛ ꯂꯩꯅ ꯑꯃꯨꯛ
ꯃꯁꯤ ꯤꯖꯤꯁꯦ ꯀꯣ ꯏꯅ ꯃꯦꯁꯦꯁ ꯊꯥꯔꯁꯨ ꯌꯦꯡꯕꯤꯗꯦꯕ
ꯎꯝ ꯎꯝ ꯃꯤꯦꯁꯦꯁ ꯊꯥꯕ ꯀꯩꯅꯣ ꯇꯧꯕꯤꯗꯦ
ꯏꯔꯥꯡꯗꯣ ꯑꯃꯨꯛ ꯍꯥꯏꯔꯛꯑꯣ ꯍꯥꯏꯕꯅꯦꯕ ꯍꯅꯤꯡꯉꯦꯗ ꯑꯗꯣ ꯃꯥ ꯀꯩꯅꯣꯗꯗꯤ ꯂꯩꯌꯦꯕꯀꯣ ꯋꯥꯆꯦꯞꯇꯗꯤ ꯂꯩꯌꯦ ꯑꯗꯣ ꯑꯩ ꯃꯦꯁꯦꯁꯇꯣ ꯌꯦꯡꯉꯛꯇꯦ ꯍꯥꯏꯕ
ꯑꯩꯈꯣꯏ ꯍꯧꯍꯧ ꯇꯧꯔꯒ ꯃꯉꯣꯟꯗ ꯆꯠꯂꯒ ꯑꯝꯇ ꯙꯔꯅꯥ ꯇꯧꯁꯤꯔꯥ
ꯇ
ꯅꯥ ꯐꯝꯃꯒ ꯑꯀꯣꯏꯒꯤ ꯑꯝꯇ ꯑꯝꯇ ꯑꯩ ꯍꯥꯏꯔꯗꯤ ꯌꯥꯔꯣꯏ ꯃꯣꯏꯁꯨ ꯊꯕꯛꯇꯤ ꯌꯥꯝ ꯆꯤꯜꯂꯝꯒꯅꯤ ꯑꯃꯔꯣꯝꯗ ꯍꯥꯏꯔꯗꯤꯅꯨꯡ ꯅꯨꯡꯉꯥꯏꯇꯦ ꯑꯃꯨꯛ ꯃꯤ ꯌꯦꯡꯉꯣꯅꯦ ꯃꯤ ꯆꯥꯝꯃꯔꯤ ꯆꯥꯝꯃꯉꯥꯃꯨꯛꯅ ꯐꯥꯎ ꯍꯥꯏꯔꯛꯄꯗ ꯌꯦꯡꯉꯣ ꯃꯣꯏꯁꯦ ꯑꯁ ꯀꯣꯛꯇꯤ ꯆꯥꯏꯔꯝꯗꯣꯏꯅꯦ ꯃꯣꯏꯅꯦ
ꯎꯝ ꯑꯁꯤꯁꯦ ꯑꯩꯁꯦ ꯑꯃ ꯇ꯭ꯔꯥꯏ ꯇꯧꯁꯦꯅ ꯍꯥꯏꯕꯅꯦꯕ ꯑꯁꯤꯗꯤ ꯁꯤꯗ ꯍꯥꯏꯗꯤ ꯑꯩꯒꯤ ꯌꯥꯗꯕꯗꯣ ꯑꯗꯨ ꯍꯣꯏ ꯇ꯭ꯔꯥꯏ ꯇꯧꯁꯦ ꯃꯥꯅ ꯍꯥꯏꯕꯅꯦꯕ ꯉꯔꯥꯡꯗꯣ ꯑꯗꯣ ꯈꯪꯗꯅꯦ
ꯌꯥꯕꯨꯗꯤ ꯌꯥꯅꯤꯗ ꯀꯔꯤ ꯌꯥꯔꯣꯏ ꯌꯥꯅꯕ ꯑꯗꯨꯝ ꯃꯣꯏꯅ ꯇꯧꯖꯔꯛꯀꯅꯤ ꯀꯩꯅꯣ ꯗꯤ ꯌꯥꯗꯅꯤ ꯌꯥꯗ ꯌꯥꯗ ꯌꯥꯗ꯭ꯔꯦ ꯍꯤꯛꯇ ꯅꯧꯅ ꯀꯩꯅꯣ ꯇꯧꯗꯣꯏꯅꯤ
ꯁ꯭ꯝ ꯑꯗꯨ ꯑꯗꯨꯗꯣ ꯌꯥꯔꯒꯗꯤ ꯑ ꯐꯔꯦꯗꯅ
ꯎꯝ
ꯌꯥꯗꯕꯩ ꯌꯦꯅꯦ ꯃꯊ ꯁꯥꯏꯁꯦ
ꯃꯠꯇꯥꯏꯦꯝꯁꯂꯄꯥ ꯀꯔꯤ ꯀꯅ ꯃ ꯃꯇꯝꯥꯏ ꯌꯥꯝ ꯁꯥꯏꯁꯤꯄꯥ ꯑꯁ ꯗꯥꯩꯅꯤ ꯈꯨꯔꯥꯏꯒꯤ ꯃꯈꯣꯟ ꯇꯧꯔꯛꯎꯔꯥ
ꯠ ꯆꯦ ꯀꯃꯥꯏꯅ ꯇꯧꯅꯤ ꯁꯤꯗꯤ
ꯄꯦꯃ ꯀꯥꯏꯅꯣ ꯅꯪꯉꯅꯤꯁꯦ ꯄ
ꯀꯔꯤꯅꯣ
ꯅꯪ ꯀꯩꯅꯩꯅꯅꯨꯡ ꯉꯥꯡ ꯉꯩꯁꯤ ꯄ
ꯊꯅꯗꯦ
ꯉꯪꯄꯥ ꯉꯪ ꯁꯛꯀꯦꯅ ꯁꯛꯄ ꯏꯁꯩꯅꯤ ꯅꯪꯒꯤꯦꯗ ꯊꯥꯎꯔꯣ
ꯎ
ꯍꯥ
ꯎꯝ ꯅꯪ ꯉꯥꯎꯗꯧꯔꯕꯅꯦ
ꯑꯁ ꯑꯩꯁꯦ ꯉꯥꯎꯔꯦ ꯃꯆꯟꯟꯅꯨꯄꯤꯒꯤ ꯋꯥꯈꯜꯗ ꯉꯥꯎꯔꯦ ꯑꯩ
ꯑꯩ ꯑꯩ ꯇꯂꯦꯗ
ꯁꯤꯅ ꯍꯦꯛ ꯐꯔꯦ ꯁꯤꯅ ꯍꯦꯛ ꯐꯖꯔꯦ
ꯌꯥꯝ ꯋꯥꯔꯦ
ꯏꯁꯩ ꯏꯁꯤꯡ ꯑꯝꯇ ꯂꯥꯜꯂꯛꯎꯔ
ꯁꯤꯤꯡꯅ ꯂ ꯀꯦ